ꯍꯜꯂꯣ ꯍꯜꯂꯣ
ꯀꯅꯥꯅꯣ
ꯑꯁ ꯈꯪꯗꯕ꯭ꯔꯣ ꯍꯥꯏꯗ ꯑꯩꯉꯣꯟ ꯂꯛ
ꯈꯪꯗꯦ
ꯀꯩꯒꯤ
ꯃꯤ ꯇꯣꯉꯥꯟꯕ ꯅꯠꯇ꯭ꯔꯣ
ꯇꯣ ꯉꯥꯟ ꯕ ꯅꯠꯇꯤꯍꯦ ꯀꯥꯏ
ꯑꯗꯨ ꯑꯍꯥꯕ ꯍꯥꯎꯁꯤꯔꯥ
ꯑꯗꯨ ꯀꯩ
ꯑꯩꯈꯣꯏꯅꯤꯒꯤꯗꯣ ꯄꯥꯕ ꯍꯧꯔꯁꯤꯔꯣ
ꯂꯩꯇꯦꯅꯦ ꯑꯩꯉꯣꯟꯗ ꯑꯗꯨ
ꯑꯩ ꯄꯥꯒꯦ ꯗꯨꯗꯤ ꯅꯪ ꯑꯗꯨꯝ
ꯍꯣꯏ ꯍꯣꯏ ꯑꯩ ꯑꯩ ꯀꯩꯅꯣ ꯇꯧꯔꯒꯦ ꯑꯗꯨꯗꯤ
ꯕꯥꯏꯍꯥꯔꯠ ꯇꯥ ꯑꯗꯨꯝ ꯉꯥꯡꯉꯣ ꯅꯪꯗꯤ
ꯆꯕꯤꯒꯦꯁꯦ ꯅꯪꯅ ꯑꯩꯉꯣꯟꯗ ꯅꯨꯡꯁꯤ ꯎ ꯎꯝ ꯍꯣꯏ ꯍꯥꯏꯌꯣ
ꯎꯝ
ꯍꯥꯏꯌꯣ
ꯀꯞ ꯀ ꯅꯨꯀꯣ ꯀꯞꯄꯥꯥ ꯌꯥꯗꯦ ꯀꯣ
ꯎꯝ ꯍꯝ ꯎꯝ ꯍꯝ ꯍꯥ ꯍꯥ ꯀꯞꯇꯦꯍꯦ
ꯍꯥꯎꯔꯒꯦ ꯑꯗꯨꯗꯤ
ꯎꯝ
ꯃꯇꯝ ꯄꯨꯝꯕꯗ ꯏꯁ ꯊꯦꯡꯅꯔꯅꯤꯕ ꯄꯨꯟꯁꯤ ꯆꯨꯞꯄꯒꯤ ꯅꯨꯡꯁꯤꯔꯅꯦꯕ ꯅꯪꯉꯣꯟꯗ ꯑꯁꯦꯡꯕ ꯅꯨꯡꯁꯤꯕ ꯑꯣꯏꯔꯨꯕꯅꯀꯣ ꯍꯌꯦꯡꯗꯤ ꯅꯪꯉꯣꯟꯗ ꯁꯣꯏꯗꯅ ꯊꯦꯡꯅꯔꯅꯤ ꯑꯈꯣꯏꯅꯤ
ꯑꯁꯦꯡꯕꯒꯤ
ꯑꯥꯁꯦꯡꯕꯒꯤ
ꯁꯦꯡꯉꯥꯕꯣ
ꯅꯨꯡꯁꯤꯕꯤ ꯅꯪꯕꯨ ꯁꯣꯏꯗꯅ ꯎꯅꯔꯅꯤ ꯍꯌꯦꯡ
ꯎꯅꯥꯅꯤꯡꯉꯦ ꯑꯩꯁꯨ ꯑꯩꯁꯨ ꯀꯣ ꯍꯣꯏꯅꯦ ꯍꯣꯏ ꯑꯩꯁꯨ ꯀꯣ
ꯍꯥꯏꯌꯣ ꯍꯥꯏꯌꯣ
ꯎꯟꯅꯅꯤꯡꯔꯒ ꯎꯟꯅꯅꯤꯡꯔꯒ ꯂꯩꯕꯅꯦ
ꯑꯣ ꯍꯣ
ꯎꯟꯅꯅꯤꯡꯕꯅꯥ ꯎꯝ ꯎꯝ
ꯀꯩꯒꯤ
ꯅꯨꯡꯁꯤꯕꯒꯤꯅꯦ ꯀꯩꯅꯣ ꯅꯨꯡꯁꯤꯔꯗꯤ
ꯗꯦꯗꯥ
ꯅꯨꯡꯁꯤꯔꯗꯤ ꯎꯅꯤꯡꯕ ꯐꯥꯎꯔꯤꯅꯦ ꯀꯩꯅꯣ
ꯁꯤꯒꯨꯝꯕ ꯋꯥꯗꯤ ꯑꯩ ꯇꯥꯍꯥꯎꯗꯦꯅꯦ
ꯇꯕ꯭ꯔꯣ
ꯇꯥꯏꯌꯦ ꯇꯥꯏꯌꯦ
ꯅꯨꯡꯁꯤꯕ ꯐꯥꯎꯔꯗꯤꯀꯣ
ꯑꯥ
ꯅꯨꯡ ꯑꯩ ꯅꯪꯕꯨ ꯅꯨꯡꯁꯤꯕꯒꯤꯀꯣ
ꯑꯣ ꯍꯥꯏꯌꯦꯅꯦ ꯍꯥꯏꯌꯦꯅꯦ ꯒ꯭ꯌꯥꯟ ꯇꯥꯏꯌꯦ ꯒ꯭ꯌꯥꯟ ꯇꯥꯏꯌꯦ
ꯅꯪꯕꯨ ꯎꯅꯤꯡꯉꯦ ꯍꯥꯏꯕ ꯎꯟꯅꯅꯤꯡꯉꯦ ꯍꯥꯏꯕ
ꯑꯣ ꯑꯣ ꯑꯗꯨꯒꯤꯔꯣ
ꯎꯝ
ꯑꯗꯨꯗꯤ ꯁꯪꯂꯕ ꯃꯇꯝ ꯀꯌꯥ ꯅꯪꯒꯤꯅꯤ ꯃꯪꯂꯥꯟ ꯈꯛꯇꯅꯤ ꯑꯥꯏ ꯑ ꯎꯝ ꯃꯪꯂꯥꯟ ꯈꯛ
ꯐꯩ ꯐꯩ
ꯑꯗꯨꯗꯤ ꯍꯌꯦꯡ ꯊꯦꯡꯅꯔꯁꯤꯀꯣ
ꯎꯝ ꯊ‌ꯦꯡꯅꯔꯁꯦ ꯀꯩꯀꯩ ꯄꯨꯔꯛꯗꯨꯏꯅꯣ
ꯈꯪꯗꯦꯍꯦ
ꯑꯆꯥꯄꯣꯠꯀꯨꯝꯕ ꯄꯨꯔꯛꯎꯀꯣ
ꯄꯨꯔꯛꯀꯦ ꯄꯨꯔꯛꯀꯦ
ꯆꯥꯄ‌ꯣꯠꯀꯨꯝꯕ ꯌꯥꯝ ꯄꯨꯔꯛꯑꯣ
ꯁꯤꯡꯖꯨ ꯆꯥꯅꯤꯡꯕ꯭ꯔꯥ
ꯌꯥꯏꯅꯦ ꯁꯤꯡꯖꯨꯒꯨꯝꯕ
ꯁꯤꯟꯖꯨꯒꯨꯝꯕ ꯃꯣꯃꯣꯒꯨꯝꯕ ꯁꯁ ꯀꯦ ꯀꯦ ꯑꯦꯐ ꯁꯤꯒꯨꯝꯕ ꯄꯨꯔꯛꯀꯦꯀꯣ ꯑꯗꯨꯗꯤ
ꯄꯨꯔꯛꯑꯣ
ꯑꯥ
ꯑꯍꯥꯎꯕ ꯉꯥꯇꯅ‌ꯦ ꯑꯗ‌ꯣ ꯍꯥꯎꯕ ꯉꯥꯛꯇꯅꯦ ꯅꯪ ꯍꯥꯏꯔꯤꯗ‌ꯣ ꯀꯦ ꯑ‌ꯦꯞ ꯁꯤꯒ ꯆꯥꯕ ꯐꯪꯗꯦꯅꯦ
ꯌꯥꯝ ꯂꯥꯞꯅ ꯂꯩꯕꯒꯤꯀ‌ꯣ ꯀ‌ꯦꯞꯁꯤ ꯀꯦ ꯑꯦꯞ ꯁꯤꯒ ꯆꯥꯕ ꯐꯪꯗꯦ
ꯎꯝ
ꯅꯪꯗꯤ ꯆꯥꯕ ꯐꯪꯉꯝꯒꯅꯤ
ꯐꯪꯕꯅ‌ꯦ ꯐꯪꯕꯅ‌ꯦ
ꯐꯪꯉ‌ꯦ ꯐꯪꯉ‍ꯦ ꯑꯩꯉꯣꯟꯗ ꯅꯨꯡꯁꯤꯌ‌ꯦ ꯍꯥꯏꯕꯁꯦ ꯁꯦꯡꯅꯕꯣ
ꯊꯝꯃꯣꯏ ꯁꯦꯡꯅ ꯍꯥꯏꯕꯅꯤ ꯀꯩꯅꯣ
ꯊꯝꯃ‌ꯣꯏ ꯁꯦꯡꯅ
ꯍꯣꯏꯅꯦ
ꯅꯨꯡꯁꯤꯌ‌ꯦꯅꯦ ꯑꯗꯨꯗꯤ ꯑꯩꯁꯨ
ꯅꯨꯡꯁꯤꯔꯝꯒꯅꯤ
ꯅꯨꯡꯁꯤꯅꯦ ꯀꯩꯅ‌ꯣ ꯅꯨꯡꯁꯤꯕꯗꯤ ꯅꯨꯡꯁꯤꯌꯦ ꯅꯪꯅ ꯑꯃ ꯂꯩꯒꯗ꯭ꯔꯥ ꯈꯜꯂꯦ
ꯅꯣꯛꯅꯤꯡꯕꯒꯤ ꯅ‌ꯣꯛꯄꯅ‌ꯦ
ꯅꯣꯛꯅꯤꯡꯉꯗꯤ ꯅꯣꯛꯀꯅꯤ ꯀꯞꯅꯤꯡꯉꯗꯤ
ꯅ‌ꯣꯛꯄꯁꯨ ꯀꯩꯅꯣ ꯍꯛꯆꯥꯡ ꯐꯅꯕꯅꯦ ꯅꯣꯛꯑꯣ ꯅꯣꯏꯀꯨꯁꯨ ꯍꯛꯆꯥꯡ ꯐꯠꯄꯅꯦ ꯉꯛꯇꯣꯏꯅꯦ ꯉꯛꯄꯁꯨ ꯍꯤꯗꯥꯛ ꯑꯃꯅꯤ ꯀꯩ ꯅꯨꯉꯥꯏꯕ ꯅꯠꯇ꯭ꯔꯣ ꯅꯣꯡ ꯀꯟꯅ ꯆꯨꯋꯦꯁꯤꯗ
ꯄꯣꯂꯨꯅ ꯑꯩ ꯃꯤꯠꯁꯤꯗ
ꯍꯥꯥ
ꯋꯥꯈꯜꯗ ꯈꯜꯂꯦ ꯅꯪꯇꯕꯨ
ꯂꯥꯛꯍꯟꯅꯤꯡꯕꯅ ꯈꯧꯂꯥꯡ ꯂꯩ ꯊꯋꯥꯏꯒꯤ ꯄꯥꯝꯃꯨꯕ ꯅꯪꯕꯨ ꯄꯥꯝꯃꯨꯕꯤ ꯅꯪꯕꯨ
ꯌꯥꯝ ꯔꯣꯃꯁ ꯑꯣꯏꯗ ꯅꯪꯒꯤꯁꯤ
ꯋꯥꯈꯜꯗ ꯈꯜꯂꯦ ꯅꯪꯇꯕꯨ ꯁꯦ
ꯂꯩꯅꯤꯡꯕꯅ ꯈꯣꯏꯔꯥꯡꯔꯦ ꯊꯋꯥꯏꯒꯤ ꯄꯥꯝꯃꯨꯕꯤ ꯅꯪꯕꯨ
ꯌꯥꯝ ꯔꯣꯃꯥꯟꯁ ꯑꯣꯏꯌꯦ
ꯍꯥ ꯑꯩꯒꯤ ꯋꯥꯗꯤ ꯔꯣꯃꯥꯟꯁ ꯈꯛꯇꯅꯤ
ꯍꯩꯕꯅꯤꯍꯦ ꯔꯣꯃꯥꯟꯁ ꯍꯩꯀꯣ
ꯅꯨꯡꯁꯤꯈ꯭ꯔꯕ ꯃꯥꯕꯨ ꯑꯩꯅ ꯀꯃꯥꯏꯅ ꯊꯥꯗꯣꯛꯀꯗꯕꯅꯣ
ꯑꯩꯉꯣꯟꯗ ꯑꯃꯨꯛ ꯅꯨꯡꯁꯤ ꯍꯥꯏꯅ ꯑꯃꯨꯛ ꯍꯥꯏꯕꯤꯌꯨꯅꯦ
ꯑꯩꯕꯨꯔꯣ
ꯅꯪꯉꯣꯟꯗꯗꯤ ꯀꯅꯥꯗ ꯍꯥꯏꯔꯝꯒꯅꯤ
ꯍꯥꯏꯒꯦꯁꯦ ꯑꯗꯨꯗꯤ
ꯍꯥꯏꯔꯣ ꯍꯥꯏꯔꯣ
ꯑꯩ ꯅꯪꯕꯨ ꯅꯨꯡꯁꯤꯌꯦ ꯌꯥꯔꯕ
ꯑꯗꯨꯅꯦꯕ
ꯑꯁ ꯑꯩꯗꯤ ꯊꯥꯃꯣꯏ ꯄꯦꯜꯂꯤꯍꯦ
ꯑꯁꯦꯡꯕꯒꯤ ꯑꯁꯦꯡꯕꯒꯤ
ꯑꯁꯦꯡꯕꯒꯤꯅꯦ ꯑꯁꯦꯡꯕꯒꯤꯅꯦ ꯀꯩꯅꯣ
ꯑꯩꯅꯦ
ꯅꯪꯉꯣꯟꯗ ꯑꯩꯅ ꯍꯥꯏꯈꯤꯕ ꯋꯥꯁꯤꯡꯗꯣ ꯑꯥ ꯑꯁ
ꯑꯩꯁꯨ ꯅꯪꯕꯨ ꯅꯨꯡꯁꯤꯌꯦ
ꯑꯣ ꯁꯤꯡꯕ꯭ꯔꯅꯦ
ꯎꯝ
ꯅꯆꯤꯟ ꯊꯤꯒꯅꯨ
ꯐꯩ ꯅꯠꯇꯦꯅ
ꯈꯨꯞꯄꯥꯛ ꯊꯥꯖꯤꯜꯂꯛꯇꯅ
ꯇꯤꯟ ꯇꯅꯦ
ꯁꯤꯗ꯭ꯔꯗꯤ ꯐꯥꯏꯅ ꯑꯗꯨꯗ
ꯊꯝꯕꯅꯦ ꯊꯝꯕꯅꯦ ꯑꯃꯨꯛ ꯆꯥꯛ ꯂꯥꯝꯃꯦꯗ ꯑꯩꯗꯤ
ꯆꯔꯣꯗꯅ ꯑꯗꯤ ꯆꯔꯣ ꯆꯔꯣ
ꯄꯜꯂꯦ ꯖꯥꯅꯤꯡꯉꯥꯏꯁꯨ ꯍꯤꯡꯖꯥꯡ ꯍꯥꯎꯇꯕꯅꯤꯅ
ꯀ꯭ꯔꯤ ꯏꯟꯁꯥꯡ
ꯁꯤꯁꯦ
ꯎꯝ
ꯌꯦꯟꯗꯦꯝ ꯆꯥꯏ
ꯍꯥ
ꯌꯦꯟꯗꯦꯝ ꯆꯥꯌꯦ
ꯑꯥ
ꯍꯥꯎꯇꯕ ꯍꯥꯎꯗ ꯄꯨꯛ ꯊꯟꯅꯕ ꯑꯗꯨꯝ ꯆꯥꯏ
ꯑꯥ ꯌꯦꯟꯗꯦꯝ ꯈꯛꯇꯔꯣ
ꯌꯦꯟꯗꯦꯝ ꯌꯦꯟꯗꯦꯝꯒ ꯑꯂꯨ ꯍꯥꯎꯇꯦ ꯍꯤꯟꯖꯥꯡ
ꯀꯅꯥꯅ ꯊꯣꯡ ꯀꯅꯥꯅ ꯊꯣꯡꯉꯤꯅꯣ
ꯑꯩꯅ
ꯅꯪꯅꯔꯣ ꯅꯠꯇ꯭ꯔꯒ ꯅꯪ ꯅꯪꯒꯤꯅ ꯅꯪꯒꯤ ꯅꯅꯥꯎ ꯅꯨꯄꯤꯅ ꯍꯣꯡꯕ꯭ꯔꯣ
ꯑꯩꯅ ꯊꯣꯡꯕꯅꯤꯗ ꯑꯩꯅ ꯑꯩꯅ ꯊꯣꯡꯕꯒꯤ ꯍꯥꯎ ꯍꯥꯎꯇꯕ꯭ꯔꯥ ꯈꯪꯗꯦ
ꯑꯗꯨꯗꯤ ꯑꯗꯨ ꯑꯣꯏꯔꯗꯤ ꯆꯨꯝꯅ ꯃꯥꯂꯦ
ꯅꯪꯗꯤ ꯅꯪꯗꯤ ꯆꯥ ꯒꯔꯤ ꯒꯔꯥ ꯊꯣꯡꯕ ꯍꯩꯕ꯭ꯔꯣ
ꯑꯩꯗꯤ ꯂꯣꯏ ꯍꯥꯏꯌꯦꯅ ꯀꯩꯅꯣ
ꯌꯥꯝ ꯐꯩꯅꯦ ꯑꯗꯨ ꯑꯗꯨ ꯑꯗꯨ ꯑꯗꯨꯅꯤꯅꯦ ꯄꯥꯝꯃꯩꯁꯦ ꯂꯣꯏꯅꯃꯛ ꯍꯩꯕꯗꯨꯅꯤꯅꯦ ꯊꯤꯔꯤꯕꯁꯦ
ꯐꯪꯉꯣꯏ ꯀꯥꯏꯗꯒꯤ
ꯅꯪ ꯂꯩꯁꯤꯗꯤ
ꯅꯠꯆꯤꯟ ꯊꯤꯔꯒ ꯅꯨꯡꯁꯤ ꯀꯥꯏꯅ
ꯍꯥ ꯅꯪ ꯂꯩꯁꯤꯗꯤ ꯑꯩꯒꯤꯗꯤ ꯑꯩꯉꯣꯟꯗ ꯅꯨꯡꯁꯤꯌꯦ ꯍꯥꯏꯔꯒ
ꯑꯩꯗꯤ ꯅꯨꯄꯤ ꯄꯥꯝꯗꯦ ꯅꯨꯄꯤ ꯑꯣꯏꯦꯔꯥ ꯅꯨꯄꯥ ꯑꯣꯏꯦꯔꯥ
ꯍꯧꯖꯤꯛ ꯈꯛꯇ ꯑꯩꯕꯨ ꯅꯨꯡꯁꯤ ꯍꯥꯏꯔꯒ ꯍꯧꯖꯤꯛꯇꯤ ꯅꯨꯄꯤ ꯄꯥꯝꯗꯦ ꯍꯥꯏ ꯀꯩꯅꯣꯅꯦ ꯒꯌꯥꯟ ꯇꯥꯗꯦꯅꯦ